ꯁꯦꯡꯅ ꯇꯥꯔꯕꯣ
ꯇꯥꯔꯦ ꯇꯥꯔꯦ
ꯑꯣ ꯐꯔꯦ ꯐꯔꯦ ꯑꯗꯨꯗꯤ ꯀꯩ ꯌꯦꯟꯖꯥꯡ ꯊꯣꯡꯉꯒꯦ ꯉꯁꯤꯒꯤꯗꯤ
ꯑꯣ ꯉꯁꯤꯗꯤ ꯍꯋꯥꯏ ꯑꯁꯥꯟꯕꯤ ꯊꯣꯡꯖꯜꯂꯦ ꯉꯥ ꯌꯥꯏꯕꯀꯣ ꯂꯩꯕꯀꯣ ꯑꯗꯨꯗꯣ ꯃꯀꯣꯛ ꯈꯔ ꯂꯩꯕ ꯃꯀꯣꯛꯀꯨꯝꯕ ꯊꯑꯣꯢ ꯆꯥꯗꯦꯅ ꯀꯣ ꯑꯗꯣ ꯏꯟꯖꯥꯡꯒꯨꯝꯕ ꯊꯣꯡꯕ ꯀꯥꯟꯗ ꯌꯥꯝ ꯍꯥꯎꯋꯦꯕꯀꯣ ꯃꯥꯗꯤ ꯃꯀꯣꯛꯀꯤ ꯁꯔꯨꯛꯁꯦ ꯑꯗꯨꯃꯥꯏꯅ ꯇꯧꯔꯒ ꯍꯥꯞꯄ ꯊꯣꯡꯒ꯭ꯔꯦ ꯑꯗꯨꯒ ꯇꯧꯔꯤ ꯉꯧꯔꯥꯗꯧꯢꯔ ꯆꯨꯖꯥꯛ ꯉꯧꯗꯣꯢꯔ ꯈꯪꯗꯦ ꯑꯩꯈꯣꯏꯃꯥꯅ ꯆꯥꯔꯝꯗꯥꯢ ꯑꯗꯨꯝ ꯉꯧꯖꯔꯅꯤꯅ ꯑ
ꯎꯝ ꯍꯣꯏ ꯉꯥ ꯀꯩꯅꯣ ꯇꯧꯕꯗꯨꯗꯤ ꯃꯀꯣꯛꯀꯨꯝꯕꯗꯣ ꯊꯣꯡꯕꯗ ꯆꯥꯛ ꯆꯥꯗ꯭ꯔꯤꯕꯀꯣ ꯑꯗꯨꯒ ꯍꯣꯏ ꯉꯥꯗꯣ ꯀꯩꯅꯣ ꯃꯀꯣꯛꯀꯨꯝꯕꯗꯨꯗꯤ ꯑ ꯍꯧꯖꯤꯛꯀꯤ ꯑꯗꯨꯃꯥꯏꯅ ꯇꯥꯎꯊꯣꯛꯑꯒ ꯀꯣꯟꯅ ꯌꯦꯟꯖꯥꯡ ꯊꯣꯡꯕꯗꯒꯨꯝꯕ ꯍꯥꯞꯄꯗꯣ ꯑꯗꯨꯅ ꯍꯥꯎꯕꯅꯦꯕꯀꯣ ꯁꯨꯝ ꯑꯩꯁꯨ ꯍꯥꯟꯅꯕꯨꯗꯤ ꯍꯩꯔꯝꯗꯦ ꯉꯥ ꯃꯀꯣꯛ ꯆꯥꯕ ꯈꯣꯠꯄꯁꯦ ꯑꯗꯣ ꯍꯧꯖꯤꯛꯇꯤ ꯁꯨꯝ ꯀꯩ ꯍꯥꯏꯅꯤ ꯕꯤꯠ ꯂꯧꯕꯣꯏ ꯀꯩꯕꯣꯏ ꯑꯗꯨꯝ ꯃꯀꯣꯛꯁꯦ ꯁꯤꯛ ꯁꯤꯛꯇ ꯆꯨꯞꯇꯅ ꯈꯣꯠꯇꯅ ꯑꯗꯨꯝ ꯆꯥꯕ ꯍꯧꯕꯗꯣ ꯀꯛ ꯀꯛ ꯇꯧꯔꯛꯑꯦꯕꯀꯣ ꯑꯗꯨꯅ ꯑꯗꯨꯝ ꯍꯣꯏ ꯅꯨꯡꯉꯥꯏꯕꯅꯦ ꯈꯪꯗꯦ ꯑꯗꯨꯝ ꯕꯤꯠ ꯑꯃꯗ ꯍꯥꯏꯇꯥꯔꯦꯀꯣ ꯌꯥꯝ ꯀꯟꯅ ꯍꯥꯎꯕ ꯍꯥꯎꯗꯕ ꯋꯥ ꯁꯨꯅꯠ ꯅꯠꯇꯅ ꯑꯗꯨꯝ ꯃꯥꯗꯤ ꯊꯣꯡꯕꯒꯨꯝꯕꯗ ꯎꯝ ꯇꯥꯎꯊꯣꯛꯑꯒ ꯊꯣꯡꯕꯗꯣ ꯌꯦꯟꯖꯥꯡ ꯊꯣꯡꯕꯗ ꯍꯥꯞꯄꯗꯣ ꯑꯗꯨꯒꯨꯝꯕꯅ ꯍꯦꯟꯅ ꯄꯥꯛꯆꯕꯅꯦꯕꯀꯣ ꯑꯗꯨ ꯅꯪꯗꯤ ꯉꯥ ꯃꯀꯣꯛ ꯆꯥꯕ ꯍꯩꯕ꯭ꯔꯣ ꯑꯗꯨꯝ ꯆꯥꯔꯛꯄ꯭ꯔꯣ ꯀꯃꯥꯏ ꯇꯧꯒꯦ
ꯑꯁ ꯉꯥ ꯃꯀꯣꯛꯇꯤ ꯐꯖꯅ ꯄꯥꯝꯃꯦ ꯑꯩꯅ ꯈ꯭ꯋꯥꯏ ꯄꯥꯝꯕꯁꯦ ꯉꯥ ꯃꯀꯣꯛ ꯑꯇꯩ ꯃꯀꯣꯛꯇꯤ ꯆꯥꯗꯦꯕ ꯍꯥꯏꯗꯤ ꯌꯦꯟꯅꯤ ꯈꯪꯗꯦ ꯑꯃ ꯈꯪꯗꯦ ꯑꯇꯣꯞꯄꯒꯤ ꯀꯩꯅꯣꯗꯤ ꯁꯨꯡꯆꯥ ꯆꯥꯗꯦꯕꯀꯣ ꯉꯥ ꯃꯀꯣꯛꯁꯦ ꯑꯩꯈꯣꯏꯗꯥ ꯊꯑꯣꯏꯅ ꯀꯃꯥꯏꯅ ꯍꯥꯏꯒꯅꯤ ꯍꯥꯏꯕꯗ ꯑꯗꯨꯝ ꯍꯣꯏ ꯑꯩꯈꯣꯏꯅ ꯍꯧꯖꯤꯛ ꯏꯟꯖꯥꯡꯗ ꯀꯩꯗ ꯊꯥꯛꯏꯁꯤꯗꯤꯀꯣ ꯍꯥꯏꯗꯤ ꯃꯄꯨꯝ ꯑꯣꯏꯅ ꯊꯥꯛ ꯑ ꯌꯥꯏꯕ ꯑꯗꯒꯤ ꯇꯧꯕ ꯌꯥꯗꯦꯕ ꯃꯥꯗꯤ ꯃꯄꯨꯝꯁꯤꯒꯤ ꯃꯀꯣꯛꯁꯤ ꯇꯪꯈꯥꯏ ꯈꯥꯏꯗꯣꯛꯑꯦꯅ ꯇꯪꯈꯥꯏ ꯈꯥꯏꯗꯣꯛꯑꯒ ꯌꯥꯏꯇꯥꯥꯔꯦ ꯃꯅꯨꯡ ꯆꯪꯅ ꯌꯥꯏꯕ ꯈꯪꯗꯦ ꯃꯅꯨꯡ ꯆꯪꯅ ꯃꯨꯟꯗ ꯇꯥꯔꯒꯗꯤ ꯍꯥꯏꯗꯤ ꯑꯗꯨꯝ ꯃꯅꯝ ꯅꯝꯃꯛꯛꯄ ꯑꯗꯩ ꯁꯨꯖꯥꯒꯨꯝꯕ ꯀꯥꯔꯛꯄ ꯇꯧꯕꯗꯣ ꯑꯗꯨꯃꯥꯏꯅ ꯇꯧꯋꯦꯕꯀꯣ ꯗꯣ ꯑꯗꯨꯃꯥꯏꯅ ꯇꯧꯔꯒ ꯀꯨꯏꯅ ꯊꯝꯒꯦ ꯍꯥꯏꯇꯥꯥꯔꯦ ꯑꯗꯨꯃꯥꯏꯅ ꯈꯥꯏꯗꯣꯛꯑꯦꯕꯀꯣ ꯑꯗꯨꯗꯨꯒ ꯈꯣꯏꯗꯤ ꯑꯩꯈꯣꯏ ꯁ꯭ꯋꯥꯏꯒꯤꯗꯤ ꯑꯗꯨꯝ ꯊꯕꯛ ꯏꯪꯈꯥꯡ ꯑꯃ ꯊꯣꯛꯄꯁꯦ ꯑꯗꯨꯝ ꯍꯥꯏꯗꯤ ꯍꯥꯏꯗꯤ ꯎꯁꯣꯞ ꯋꯥꯁꯣꯞ ꯑꯦ ꯈꯪꯗꯦ ꯅꯥꯍꯨꯠ ꯄ ꯈꯪꯗꯦ ꯑꯗꯩ ꯆꯨꯔꯥꯛ ꯀꯣꯔꯣꯟꯅꯤ ꯈꯪꯗꯦ ꯃꯌꯥꯝ ꯂꯩꯗꯅꯀꯣ ꯑꯗꯩ ꯁꯣꯁꯇꯤꯒꯨꯝꯕ ꯁꯣꯟꯕꯅꯤ ꯈꯪꯗꯦ ꯌꯨꯝ ꯁꯪꯒꯥꯕꯅꯤ ꯈꯪ ꯗꯦ ꯇꯧꯀꯥꯟꯗ ꯑꯩꯈꯣꯏ ꯉꯥꯁꯦ ꯄꯨꯂꯞ ꯄꯨꯂꯞ ꯄꯨꯔ ꯍꯥꯏꯗꯤ ꯑꯩꯈꯣꯏ ꯂꯩꯀꯥꯏꯒꯤ ꯅꯨꯄꯥꯡꯈꯩ ꯊꯣꯛꯑ ꯁꯦꯝꯃꯤꯗꯅ ꯑꯗꯨꯝ ꯃꯣꯏꯁꯨ ꯉꯥ ꯁꯦꯝꯃꯨꯕꯒꯤ ꯋꯥꯕꯒꯤ ꯈꯣꯠꯄꯒꯤꯅ ꯑꯩꯈꯣꯏ ꯉꯥ ꯃꯀꯣꯛꯀꯨꯝꯕ ꯑꯗꯒꯤ ꯃꯥꯒꯤ ꯃꯈ꯭ꯌꯥꯠꯀꯨꯝꯕ ꯀꯩꯒꯨꯝꯕꯖꯦ ꯑꯗꯨꯝ ꯉꯧꯗꯣꯏꯅꯦꯕꯀꯣ ꯑꯗꯨꯀꯥꯟꯗ ꯃꯀꯣꯛ ꯃꯈꯩꯁꯤ ꯅꯍꯥꯟꯋꯥꯢ ꯑꯩꯈꯣꯏꯒꯤ ꯀꯀꯥ ꯍꯣꯏ ꯃꯌꯥꯝ ꯇꯝꯕꯤꯕ ꯍꯥꯏꯇꯥꯔꯦ ꯀꯩꯝ ꯍꯥꯞꯇꯕꯤꯗ ꯃꯀꯣꯛꯁꯤꯒꯅꯦ ꯑꯗꯩ ꯑꯩꯈꯣꯏ ꯉꯥꯒꯤ ꯃꯊꯥ ꯁꯔꯨꯛ ꯁꯦ ꯑꯁꯤꯁꯤꯒ ꯇꯧꯔꯒꯅꯦ ꯃꯀꯣꯛꯁꯦ ꯈ ꯑꯗꯨꯝ ꯍꯨꯝꯃꯩ ꯇꯧꯔꯒ ꯍꯥꯞꯄꯒ ꯐꯨꯠꯄ ꯀꯩꯝꯇ ꯀꯛꯇꯗꯤ ꯈꯣꯠꯇꯦ ꯑꯗꯨꯝ ꯃꯣꯏꯅ ꯐꯨꯠꯄꯀꯣ ꯑꯗꯨꯒ ꯃꯥꯏ ꯃꯆꯨꯝꯁꯦ ꯌꯥꯝ ꯍꯥꯎꯕꯅꯦꯕ ꯑꯗꯒꯤ ꯃꯅꯨꯡꯗꯁꯨ ꯍꯥꯏꯗꯤ ꯐꯨꯠꯂ ꯂꯣꯏꯔꯀꯥꯟꯗ ꯃꯅꯨꯡꯗ ꯂꯣꯏꯅ ꯆꯥꯕ ꯌꯥꯕ ꯃꯌꯥꯝꯗꯣ ꯂꯣꯏꯅ ꯆꯥꯕꯗꯣ ꯌꯥꯝ ꯍꯥꯎꯕꯅꯦ ꯑꯗꯨ ꯅꯣꯏꯒꯤꯗꯤ ꯇꯧꯔꯛꯄ ꯇꯧꯔꯛꯇꯕ꯭ꯔꯥ ꯀꯃꯥꯏ ꯇꯧꯒꯦ
ꯑꯣ ꯅꯪꯅ ꯑꯗꯣ ꯍꯥꯏꯔꯒ ꯅꯤꯡꯖꯤꯡꯉꯛꯑꯦ ꯍꯥꯏꯕꯗꯤ ꯍꯣꯏ ꯉꯥ ꯁꯦꯝꯕꯒꯨꯝꯕꯖꯦ ꯑ ꯌꯨꯝꯗꯁꯨ ꯁꯨꯝ ꯇꯣꯏꯅ ꯂꯩꯔꯛꯇꯕꯒꯤꯀꯣ ꯑꯗꯒꯤ ꯂꯩꯔꯒꯁꯨ ꯃꯇꯝꯗꯣ ꯍꯦꯛꯇ ꯆꯥꯟꯅꯗꯕ ꯗꯨꯝ ꯑꯣꯏꯕꯒꯤ ꯑꯗꯨꯒꯨꯝꯕꯗꯤ ꯌꯥꯝ ꯀꯟꯅ ꯆꯠꯂꯛꯄꯗꯤ ꯑꯣꯏꯗꯦ ꯑꯉꯥꯡ ꯑꯣꯏꯔꯤꯉꯩꯗꯒꯤꯗꯤꯀꯣ ꯑꯗꯨꯒ ꯑ ꯈꯔ ꯆꯥꯎꯈꯠꯂꯛꯄ ꯃꯇꯝꯗꯕꯨꯗꯤ ꯑꯗꯨꯝ ꯌꯨꯝꯗ ꯊꯕꯛ ꯏꯪꯈꯥꯡ ꯊꯣꯛꯄ ꯈꯣꯠꯄꯗꯗ ꯁꯨꯝ ꯌꯨꯝꯗ ꯊꯣꯛꯂꯛꯑꯕꯅꯤꯅ ꯑꯗꯨꯝ ꯇꯦꯛꯇꯦꯛ ꯌꯥꯎꯕ ꯈꯣꯠꯄ ꯍꯧꯔꯛꯑꯦ ꯍꯧꯔꯛꯄꯗꯕꯨꯗꯤ ꯑꯗꯒꯤꯗꯤ ꯍꯧꯖꯤꯛ ꯂꯩꯀꯥꯏꯒꯤ ꯑꯣꯏꯅ ꯊꯑꯣꯏꯅ ꯆꯠꯄ ꯈꯣꯠꯄꯕꯨꯗꯤ ꯀꯌꯥ ꯇꯧꯗꯔꯦꯕꯀꯣ ꯍꯧꯖꯤꯛꯁꯨ ꯑꯗꯨꯒ ꯁꯨꯝ ꯏꯃꯥꯟꯅꯕ ꯑꯃ ꯑꯃ ꯎꯝ ꯈꯤꯇꯪ ꯍꯦꯟꯅ ꯈꯪꯅꯕ ꯈꯣꯠꯄ ꯑꯗꯨꯒꯤ ꯂꯥꯛꯄ ꯑꯣꯏꯔꯒꯗꯤ ꯑꯗꯨꯝ ꯆꯠꯄ ꯈꯣꯠꯄ ꯌꯥꯎꯔꯦ ꯑꯗꯨꯅ ꯌꯥꯝ ꯀꯟꯅ ꯍꯩꯕꯃꯛꯇꯤ ꯅꯠꯇꯦ ꯑꯗꯨꯑꯣꯏꯒꯁꯨ ꯍꯥꯏꯕꯗꯤ ꯑꯗꯨꯝ ꯍꯥꯟꯅ ꯑꯈꯣꯏ ꯇꯧꯔꯝꯃꯤꯁꯦ ꯆꯠꯂꯒꯁꯨ ꯉꯁꯥꯏꯒꯤ ꯃꯀꯨ ꯈꯣꯛꯄꯒꯨꯝꯕ ꯑꯗꯒꯤ ꯏꯁꯤꯡ ꯍꯣꯟꯗꯣꯛ ꯍꯣꯟꯖꯤꯟ ꯇꯧꯕꯤꯕ ꯑꯗꯨꯃꯥꯏꯅ ꯍꯥꯏꯇꯥꯔꯦꯀꯣ ꯑꯗꯨꯃꯥꯏꯅ ꯇꯧꯔꯝꯕꯅꯦꯕꯀꯣ ꯑꯉꯥꯡ ꯑꯣꯏꯉꯩꯗꯗꯤ ꯑꯗꯣ ꯍꯧꯖꯤꯛꯄꯨꯗꯤ ꯉꯥ ꯃꯀꯣꯛꯀꯥꯁꯦ ꯈꯤꯇꯪ ꯈꯤꯇꯪ ꯁꯦꯝꯕ ꯍꯧꯕ ꯌꯥꯎꯔꯛꯑꯦ ꯑꯥ ꯉꯥ ꯀꯩꯅꯣ ꯑꯣꯏꯅ ꯄꯤꯁ ꯑꯣꯏꯅ ꯀꯛ ꯇꯕꯤꯗ ꯈꯤꯇꯪ ꯆꯥꯎꯅꯒ ꯀꯛꯊꯣꯛꯑꯒ ꯑꯃꯨꯛ ꯄꯤꯁꯤꯟꯕꯗꯨꯀꯣ ꯑꯗꯨꯒꯨꯝꯕꯗꯣ ꯑꯗꯨꯃꯥꯏꯟ ꯇꯧꯔꯛꯑꯦꯕꯀꯣ ꯑꯗꯣ ꯉꯥ ꯃꯀꯣꯛ ꯁꯦ ꯝꯕꯁꯦ ꯍꯣꯏ ꯍꯩꯕ ꯑꯃꯗꯤ ꯆꯪꯉꯦ ꯍꯥꯏꯕꯗꯤ ꯎꯝ ꯊꯕꯛ ꯑꯃ ꯇꯧꯕ ꯁꯦ ꯃꯥꯒꯤ ꯅꯤꯌꯣꯝ ꯍꯥꯏꯕ ꯑꯃ ꯃꯑꯣꯡ ꯍꯥꯏꯕ ꯑꯃ ꯑꯗꯨꯃꯥꯏꯅ ꯆꯨꯝꯅ ꯇꯧꯔꯒꯗꯤ ꯊꯕꯛꯇꯣ ꯂꯥꯏꯅꯖꯨ ꯊꯣꯛꯑꯦ ꯌꯦꯡꯕꯗꯁꯨ ꯐꯖꯔꯦ ꯑꯈꯣꯏꯗꯁꯨ ꯌꯥꯝ ꯋꯥꯍꯧꯗ꯭ꯔꯦ ꯑꯗꯨꯃꯥꯏꯅ ꯇꯧꯋꯤꯗꯅꯀꯣ ꯑꯗꯨꯒꯤ ꯍꯧꯔꯛꯄꯗ ꯍꯩꯔꯝꯗꯕꯗꯣ ꯍꯥꯏꯕꯗꯤ ꯍꯧꯔꯛꯄꯗꯗꯤ ꯉꯥ ꯃꯀꯣꯛꯁꯦ ꯌꯥꯝ ꯂꯥꯏꯗꯧ ꯃꯥꯟꯕ ꯋꯥꯅꯦꯕꯀꯣ ꯌꯥꯗꯦꯕ ꯍꯦꯛ ꯇ ꯇꯧꯔꯀꯥꯟꯗꯗꯤ ꯁꯤꯠ ꯅꯥꯟꯊꯣꯛꯑꯥ ꯈꯨꯠꯇ ꯌꯥꯠꯄꯅꯤ ꯈꯪꯗꯦ ꯁꯤꯁ ꯊꯤꯟ ꯌꯥꯠꯈ꯭ꯔꯖꯥꯅꯤ ꯉꯥꯒꯤ ꯀꯩꯅꯣꯅꯒ ꯌꯥꯠ ꯄꯗꯨꯀꯣ ꯑꯗꯨꯃꯥꯏꯅ ꯌꯥꯠꯄ ꯈꯣꯠꯄꯗꯨ ꯌꯥꯝ ꯇꯧꯔꯝꯃꯦ ꯑꯗꯨ ꯍꯧꯖꯤꯛꯄꯨꯗꯤ ꯑꯗꯨꯝ ꯈꯤꯇꯪ ꯈꯤꯇꯪ ꯍꯩꯔꯦ ꯁꯨꯝ ꯇꯧꯔ ꯇꯧꯔꯒ ꯍꯩꯔꯦ ꯑꯗꯨꯅꯦ ꯀꯣ ꯑꯗꯨ ꯇꯥꯛꯄ ꯈꯣꯠꯄ ꯁꯨꯝ ꯌꯥꯎꯔꯒ ꯑꯗꯨꯃꯥꯏꯅ ꯍꯩꯔꯦ ꯑꯗꯨꯝ ꯉꯥ ꯁꯦ ꯑꯗꯨꯃꯥꯏꯅ ꯁꯦꯝꯕ ꯈꯨꯗꯤꯡꯒꯤ ꯀꯩ ꯍꯥꯏꯅꯤ ꯑꯉꯥꯡ ꯑꯣꯏꯔꯤꯉꯩꯗꯕꯨꯗꯤ ꯅꯠꯇꯦꯀꯣ ꯍꯖꯤꯛꯇꯕꯨ ꯈꯪꯉꯛꯄ ꯋꯥꯅꯦ ꯍꯧꯖꯤꯛꯇ ꯑꯗꯨꯝ ꯉꯥꯁꯦ ꯁꯦꯝꯕꯗ ꯁꯦꯝꯃꯤꯕ ꯀꯥꯡꯕꯨ ꯈꯔꯁꯤꯅ ꯑꯗꯨꯝ ꯍꯥꯏꯅꯔ ꯍꯧꯔꯅꯦꯕꯀꯣ ꯑꯗꯨ ꯃꯀꯣꯛꯇꯨꯗꯤ ꯈꯔꯗꯨꯗꯤ ꯁꯣꯝꯗ ꯊꯝꯒ꯭ꯔꯣ ꯑꯗꯒꯤ ꯃꯊꯥ ꯈꯔ ꯂꯧ ꯊꯣꯛꯑꯣ ꯑꯗꯨ ꯈꯣꯠꯂꯣ ꯑꯗꯨꯝ ꯍꯥꯏꯅꯩꯌꯦꯕꯀꯣ ꯑꯗꯨꯝ ꯍꯧꯖꯤꯛꯇꯗ ꯁꯨ ꯅꯪꯅ ꯍꯥꯏꯔ ꯀꯥꯟꯗꯨꯗ ꯅꯤꯡꯁꯤꯡꯉꯦꯕ ꯑꯩꯁꯨ ꯍꯥꯏꯕꯗꯤ ꯑꯗꯨꯃꯥꯏꯟ ꯇꯧꯔꯒ ꯑꯗꯨꯝ ꯃꯣꯏ ꯇꯣꯉꯥꯟꯅ ꯊꯣꯡꯕꯅꯤ ꯈꯪꯗꯦ ꯐꯨꯠꯄꯅꯤ ꯈꯪꯗꯦ ꯑꯗꯨꯝ ꯍꯥꯏꯇꯥꯔꯦꯀꯣ ꯑꯗꯨꯃꯥꯏꯅ ꯑꯗꯨꯝ ꯇꯧꯕ ꯈꯣꯠꯄ ꯌꯥꯎꯋꯦꯕ ꯑꯗꯨꯒꯤ ꯑꯗꯨꯃꯥꯏꯅ ꯍꯥꯏꯅꯩꯌꯦ ꯑꯗꯨ ꯊꯧꯑꯣꯏꯅ ꯑꯩ ꯑꯗꯨꯃꯥꯏꯅ ꯆꯥꯕ ꯈꯣꯠꯄꯗꯨꯗꯤ ꯌꯥꯎꯔꯨꯗ꯭ꯔꯤꯝꯅꯤꯅꯗꯤ ꯈꯪꯗꯦꯕꯀꯣ ꯇꯧꯕꯇꯕꯨ ꯃꯤꯅ ꯑꯗꯨꯃꯥꯏꯅ ꯍꯥꯏꯅꯔꯒ ꯊꯣꯡꯅꯔꯒ ꯆꯥꯏ ꯍꯥꯏꯕꯗꯨꯗꯤ ꯈꯪꯉꯦꯕ ꯑꯩꯉꯣꯟꯗꯁꯨ ꯑꯗꯨꯒꯤ ꯋꯥꯅꯤ ꯑꯗꯨꯒ ꯏꯁꯥꯃꯛ ꯆꯥꯔ ꯈꯣꯠꯂꯒ ꯌꯦꯡꯉꯨꯕ ꯈꯣꯠꯄꯗꯤ ꯑꯝꯇ ꯌꯥꯎꯗ꯭ꯔꯤꯃꯤꯅ ꯃꯍꯥꯎꯗꯨ ꯀꯃꯥꯏ ꯇꯧꯏ ꯈꯣꯠꯂꯤꯗꯨꯗꯤ ꯈꯪꯗ꯭ꯔꯦ ꯑꯗꯨꯒ ꯍꯣꯏ ꯍꯥꯎꯔꯝꯗꯧꯕꯨꯗꯤ ꯑꯗꯨꯝ ꯃꯥꯜꯂꯦ ꯑꯗꯨ ꯅꯪꯗꯤ ꯅꯁꯥꯅ ꯑꯗꯨꯃꯥꯏꯅ ꯇꯧꯕꯗꯣ ꯆꯥꯕ ꯈꯣꯠ ꯌꯥꯎꯔꯕ꯭ꯔꯣ ꯀꯃꯥꯏ ꯇꯧꯒꯦ
ꯍꯣ ꯑꯗꯨꯅꯦ ꯑꯩ ꯍꯥꯏꯁꯦ ꯍꯥꯏꯕꯗꯤ ꯃꯣꯏꯒꯤꯗꯤꯀꯣ ꯊꯥꯏꯅꯉꯩ ꯇꯧꯔꯝꯃꯤꯁꯤꯅ ꯑꯈꯣꯏ ꯃꯈ꯭ꯌꯥꯠꯀꯨꯝꯕ ꯇꯣꯉꯥꯟ ꯉꯧꯗꯣꯏꯅꯦꯕꯀꯣ ꯑꯗꯒꯤ ꯃꯀꯣꯛꯀꯨꯝꯕꯁꯤꯅ ꯐꯨꯠꯇꯣꯏꯕ ꯑꯗꯒꯤ ꯆꯪꯒꯗꯕ ꯃꯔꯣꯏ ꯃꯄꯥꯡ ꯑꯗꯒꯤ ꯃꯆꯜ ꯃꯌꯥꯝꯁꯤꯁꯨ ꯑꯈꯣꯏꯒꯤ ꯃꯣꯏꯒꯤ ꯆꯥꯛ ꯊꯣꯡꯒꯗꯣꯔꯤꯕ ꯀꯩ ꯀꯩ ꯑꯈꯣꯏ ꯁꯦꯝꯕ ꯈꯣꯠꯄ ꯂꯩꯕ ꯃꯐꯝꯗꯣ ꯑꯗꯩ ꯑꯩꯈꯣꯏꯅ ꯑꯣꯛ ꯊꯣꯡꯕ ꯂꯧꯔꯒ ꯑꯗꯨꯝ ꯑꯗꯨ ꯀꯩꯁꯨ ꯍꯥꯏꯅꯗꯦꯕꯀꯣ ꯑꯗꯨꯝ ꯂꯧꯔꯣ ꯑꯗꯨꯃꯥꯏꯅ ꯊꯣꯡꯅꯗꯣꯏꯅꯦꯕ ꯑꯁ ꯑꯩꯗꯤ ꯍꯧꯖꯤꯛꯀꯥꯟꯖꯤ ꯍꯥꯏꯕꯗꯤ ꯑꯈꯣꯏ ꯃꯇꯝꯁꯦ ꯊꯥꯏꯅ ꯑꯈꯣꯏꯅ ꯑꯉꯥꯡ ꯑꯣꯏꯔꯤ ꯀꯥꯟꯗꯅ ꯑꯩꯈꯣꯏ ꯀꯀꯥ ꯍꯣꯏꯅ ꯀꯩꯅꯣ ꯇꯧꯔꯝꯕꯅꯤꯅ ꯑꯗꯣ ꯍꯧꯖꯤꯛ ꯃꯇꯝꯁꯤꯅ ꯑꯃꯨꯛ ꯍꯥꯏꯗꯤ ꯃꯣꯏꯁꯨ ꯈꯥ ꯈꯔ ꯑꯗꯨꯝ ꯑꯍꯟ ꯑꯣꯏꯖꯤꯜꯂꯛꯄꯒꯤ ꯂꯦꯝꯃꯒ ꯂꯩꯒꯤꯕꯒꯤ ꯍꯧꯖꯤꯛ ꯃꯇꯝꯁꯦ ꯑꯈꯣꯏꯅ ꯑꯃꯨꯛ ꯍꯥꯏꯕꯗꯤ ꯌꯦꯡꯖꯤꯟꯕ ꯈꯣꯠꯄ ꯇꯧꯕ ꯑꯈꯣꯏꯅ ꯑꯗꯨꯝ ꯃꯀꯣꯛꯀꯤ ꯇꯥꯏꯞꯇ ꯍꯥꯏꯕꯗꯤ ꯑꯆꯧ ꯍꯥꯢ ꯑꯈꯣꯏꯅ ꯈ꯭ꯋꯥꯏꯒꯤ ꯑꯍꯟꯒꯤ ꯇꯥꯏꯞ ꯇꯧꯔ ꯇꯧꯕ ꯇꯧꯔꯦ ꯊꯣꯛꯂꯛꯇꯣꯏꯅꯦꯕ ꯑꯉꯥꯡ ꯃꯆꯥ ꯃꯌꯥꯝ ꯃꯌꯥꯝꯕꯗꯤ ꯁꯦꯝꯕ ꯈꯣꯠꯄ ꯊꯣꯛꯂꯛꯄꯗꯣ ꯑꯗꯨꯒ ꯑꯩꯈꯣꯏꯅ ꯑꯃꯨꯛ ꯃꯀꯣꯛ ꯆꯤꯡꯉꯒ ꯇꯧꯕ ꯑꯗꯨ ꯇꯧꯕꯩ ꯊꯣꯛꯂꯛꯑꯦꯕ ꯑꯈꯣꯏ ꯀꯀꯥ ꯍꯣꯏꯗꯤ ꯀꯩꯁꯨ ꯀꯥ ꯍꯦꯟꯅ ꯊꯣꯛꯂꯛꯇ꯭ꯔꯦꯕꯀꯣ ꯑꯗꯨꯅ ꯑꯩꯈꯣꯏꯅ ꯃꯀꯣꯛ ꯆꯤꯡꯉꯕꯅꯤꯅ ꯑꯗꯨ ꯑꯉꯥꯡꯈꯩꯅꯁꯨ ꯑꯗꯨꯝ ꯇꯧꯕꯤꯌꯨ ꯈꯣꯠꯂꯨ ꯍꯥꯏꯕ ꯌꯥꯎꯕꯅꯤꯅ ꯑꯩꯗꯤ ꯌꯥꯝ ꯊꯣꯡꯉꯤꯗ ꯑꯩꯈꯣꯏꯗꯕꯨ ꯊꯣꯡꯉꯁꯨ ꯁꯨ ꯑꯗꯒꯤꯗꯤ ꯑꯃꯗꯕꯨ ꯊꯣꯡꯉꯁꯨ ꯑꯩꯅ ꯉꯥꯛꯇꯅꯤ ꯊꯣꯡꯉꯤꯁꯦ ꯑꯗꯨꯝ ꯍꯥꯎꯋꯦꯕꯀꯣ ꯃꯣꯏꯅꯁꯨ ꯑꯦ ꯍꯧꯖꯤꯛ ꯀꯩꯝ ꯆꯪꯗꯕꯅꯦ ꯅꯪꯅ ꯍꯥꯟꯅ ꯀꯩꯅꯣ ꯇꯧꯋꯤ ꯍꯥꯏꯇꯥꯔꯒꯁꯨ ꯑꯈꯣꯏ ꯈꯥꯃꯦꯟ ꯁꯤꯟꯕꯒ ꯑꯗꯒꯤ ꯃꯔꯣꯏ ꯃꯄꯥꯡꯒ ꯇꯧꯔꯒ ꯐꯖꯅ ꯍꯥꯟꯅ ꯃꯍꯤ ꯈꯤꯇꯪ ꯇꯠꯇꯪ ꯍꯥꯟꯅ ꯍꯥꯞꯄꯒ ꯐꯨꯠꯈ꯭ꯔꯣ ꯑꯗꯨꯗꯨꯒ ꯅꯪꯅ ꯃꯍꯤ ꯈꯔ ꯍꯥꯞꯅꯤꯡꯉꯤ ꯍꯥꯏꯇꯥꯔꯁꯨ ꯀꯣꯟꯅ ꯑꯃꯨꯛ ꯍꯥꯞꯄꯁꯨ ꯌꯥꯏ ꯃꯍꯤ ꯍꯥꯟꯅ ꯄꯨꯜꯂꯞ ꯍꯥꯞꯆꯤꯟꯕꯗꯣ ꯑꯗꯨꯃꯥꯏ ꯀꯥꯝꯕꯗꯣ ꯈꯣꯠꯄꯗ ꯅꯨꯡꯉꯥꯏꯇꯕꯅꯤ ꯑꯗꯩ ꯀꯣꯟꯅ ꯃꯆꯜ ꯀꯩꯀꯩꯗꯨ ꯃꯥꯅ ꯁꯧꯔꯛꯄ ꯀꯥꯟꯗ ꯑꯗꯨꯃꯥꯏ ꯍꯥꯄꯣ ꯈꯣꯠꯂꯣ ꯃꯣꯏꯅ ꯁꯨꯝ ꯇꯝꯕꯤꯔꯒꯀꯣ ꯑꯗꯨꯃꯥꯏꯅ ꯌꯥꯝ ꯀꯨꯢꯅꯣꯁꯨ ꯀꯥꯝꯃꯨꯅꯣ ꯈꯤꯇꯪ ꯀꯥꯝꯃꯨ ꯌꯥꯝ ꯀꯥꯝꯃꯗꯤ ꯑꯃꯨꯛ ꯂꯣꯢ ꯂꯣꯏꯅ ꯕ꯭ꯔ ꯕ꯭ꯔ ꯄꯠꯈ꯭ꯔꯗꯤ ꯆꯥꯕꯁꯨ ꯍꯧꯇꯕꯅꯤ ꯈꯣꯠꯇꯕꯅꯤ ꯃꯥꯏ ꯈꯨꯊꯣꯡꯁꯨ ꯗꯨꯝ ꯇꯝꯕꯤꯔꯦꯕꯀꯣ ꯑꯗꯩ ꯃꯈ꯭ꯌꯥꯠꯁꯦ ꯁꯨꯃꯥꯏꯅ ꯇꯧꯔ ꯉꯧꯔꯣ ꯈꯣꯠꯂꯣ ꯊꯥꯎ ꯌꯥꯝꯃꯜꯂꯒ ꯀꯦꯝ ꯀꯦꯝ ꯌꯥꯎꯍꯜꯂꯣ ꯈꯣꯠꯂꯣ ꯑꯗꯨꯃꯥꯏ ꯇꯧꯔꯒ ꯇꯧꯔꯦ ꯑꯗꯨꯃꯥꯏꯅ ꯍꯧꯖꯤꯛ ꯃꯣꯏ ꯁꯨꯝ ꯇꯥꯛꯂꯛꯄꯅꯤꯅ ꯑꯩꯈꯣꯏꯅꯁꯨ ꯑꯍꯟ ꯑꯣꯏꯕꯅꯤꯅ ꯀꯣ ꯑꯗꯨꯃꯥꯏꯅ ꯇꯧꯔꯦ ꯅꯍꯥꯟ ꯑꯩꯈꯣꯏ ꯢꯅꯥꯎꯄꯥꯒꯤ ꯂꯨꯍꯣꯡꯕꯗꯁꯨ ꯑꯩꯅ ꯊꯑꯣꯏꯅ ꯍꯥꯏꯗꯤ ꯉꯥ ꯀꯣꯛ ꯀꯩꯀꯩꯁꯨ ꯐꯨꯠꯄ ꯈꯣꯠꯄ ꯇꯧꯔꯤꯅꯤ ꯑꯗꯒꯤ ꯃꯈꯤꯌꯥꯠ ꯃꯌꯥ ꯀꯩꯀꯩ ꯉꯧꯕꯁꯨ ꯑꯩꯅ ꯇꯧꯕꯤꯔꯤꯅꯦꯕꯀꯣ ꯍꯥꯏꯕꯗꯤ ꯑꯩꯈꯣꯏꯁꯨ ꯍꯧꯖꯤꯛ ꯃꯇꯝꯗꯤ ꯑꯩꯈꯣꯏꯅ ꯑꯃꯨꯛ ꯑꯗꯨ ꯃꯌꯥꯝꯒꯤ ꯂꯣꯏꯅ ꯊꯧꯕꯨ ꯑꯣꯏꯕꯩ ꯇꯥꯏꯞ ꯇꯧꯔꯛꯄꯗꯣ ꯑꯗꯨꯃꯥꯏꯅ ꯇꯧꯔꯛꯑꯦ ꯑꯗꯨꯝ ꯌꯥꯎꯋꯤꯗ ꯏꯁꯥꯅ ꯃꯌꯥꯝ ꯊꯣꯡꯖꯔꯦꯕ
ꯍꯣꯏ ꯑꯗꯨꯕꯨꯗꯤ ꯅꯪꯅ ꯊꯣꯡꯕ ꯊꯥꯛꯄꯁꯨ ꯀꯌꯥ ꯁꯨꯝ ꯑꯥ ꯇꯟꯗꯦꯕꯀꯣ ꯄꯥꯝꯖꯩꯌꯦꯕ ꯑꯗꯨꯅ ꯁꯨꯝ ꯍꯥꯏꯕꯗꯤ ꯊꯣꯡꯉꯣ ꯁꯤꯃꯗꯕꯨ ꯊꯣꯡꯉꯛꯑꯣ ꯍꯥꯏꯔꯁꯨ ꯑꯗꯨꯝ ꯍꯦꯟꯅ ꯅꯁꯥꯅ ꯑꯃꯨꯛ ꯀꯩꯅꯣꯗꯣ ꯑꯥ ꯕꯤꯠ ꯂꯩꯁꯤꯟꯕꯅꯤꯅ ꯑꯗꯨꯝ ꯊꯣꯡꯅꯤꯡꯕ ꯑꯃ ꯐꯥꯎꯋꯤꯗꯅꯀꯣ ꯑꯗꯨꯃꯥꯏꯅꯁꯨ ꯑꯣꯏꯗꯣꯏꯅꯦ ꯑꯗꯣ ꯑꯩ ꯌꯥꯃꯣ ꯑꯗꯨꯃꯥꯏꯅ ꯊꯣꯡꯕ ꯈꯣꯠꯄꯁꯦ ꯑꯗꯨꯝ ꯇꯜꯂꯦ ꯍꯥꯏꯗꯨꯅꯤ ꯑꯗ ꯊꯣꯡꯕ ꯊꯥꯛꯄꯁꯦ ꯌꯥꯝ ꯇꯜꯂꯦ ꯁꯦꯝꯗꯣꯛ ꯁꯦꯝꯖꯤꯟ ꯑꯃ ꯑꯃ ꯀꯩꯅꯣ ꯇꯧꯔꯒꯁꯨ ꯊꯣꯡꯕ ꯊꯥꯛꯄꯗꯤ ꯑꯗꯨꯝ ꯇꯣꯏꯅ ꯇꯧꯔꯛꯑꯦ ꯑ ꯇꯧꯔꯛꯇꯦꯕꯀꯣ ꯑꯗꯨꯅ ꯇꯟꯒꯤꯕ ꯍꯥꯏꯇꯥꯔꯦ ꯑꯗꯨ ꯊꯣꯡꯕ ꯊꯥꯛꯄꯗꯁꯨ ꯌꯥꯎꯔꯨꯗ꯭ꯔꯕꯅꯤꯅ ꯀꯩ ꯍꯥꯏꯅꯤ ꯁꯨꯝ ꯑꯗꯒꯤ ꯑꯗꯨꯃꯥꯏꯅ ꯇꯧꯕꯁꯦ ꯈꯤꯇꯪ ꯑꯗꯨꯝ ꯎꯝ ꯀꯩꯀꯥ ꯁꯨꯝ ꯌꯥꯎꯔꯛꯏꯗꯅꯀꯣ ꯑꯗꯨꯃꯥꯏꯅ ꯁꯨꯝ ꯇꯧꯒꯤꯕꯗꯒꯤ ꯑꯥ ꯀꯩꯁꯨ ꯌꯥꯎꯔꯨꯗ꯭ꯔꯦꯕꯀꯣ ꯑꯗꯨꯝ ꯑꯗꯨꯒ ꯑꯥ ꯁꯦꯝꯕ ꯈꯣꯠꯄꯕꯨꯗꯤ ꯌꯥꯎꯔꯒꯁꯨ ꯉꯁꯥꯏꯒꯤ ꯑꯗꯨꯃꯥꯏꯅ ꯊꯣꯡꯕꯝꯗꯒ ꯊꯑꯣꯏꯅ ꯆꯠꯄꯗꯨꯗꯤ ꯑꯗꯒꯤ ꯑꯗꯨꯗꯤ ꯀꯩꯁꯨ ꯌꯥꯝꯅ ꯃꯤ ꯃꯌꯥꯝ ꯇꯧꯔꯒ ꯆꯥꯕ ꯈꯣꯠꯄꯁꯨ ꯀꯩꯁꯨ ꯇꯧꯗꯦꯗꯅꯀꯣ ꯑꯗꯨꯝ ꯍꯥꯏꯗꯤ ꯈꯤ ꯇꯪ ꯑꯗꯨꯗ ꯁꯦꯝꯃꯤꯟꯅꯔꯤꯕ ꯀꯥꯡꯕꯨꯗꯨꯗꯒꯤ ꯑꯍꯟ ꯈꯔ ꯑꯗꯨꯝ ꯑꯗꯨ ꯇꯧꯔꯒ ꯎꯝ ꯆꯥꯕ ꯈꯣꯠꯄꯗꯪ ꯇꯧꯈꯤꯕꯅꯤꯅꯀꯣ ꯑꯗꯒꯤ ꯑꯥ ꯑꯗꯨ ꯅꯠꯇꯕ ꯑꯇꯣꯞꯄ ꯌꯦꯟ ꯐꯥ ꯑꯣꯏꯅꯖꯨ ꯁꯨꯝ ꯂꯩꯒꯤꯕꯅꯤꯅ ꯃꯀꯣꯛꯀꯨꯝꯕ ꯑꯗꯨꯒꯨꯝꯕꯗꯣ ꯀꯌꯥ ꯁꯨꯝ ꯃꯤꯠ ꯇꯥꯖꯤꯜꯂꯨꯗꯕꯗꯣꯀꯣ ꯑꯗꯨꯅ ꯑꯗꯨꯝ ꯑꯇꯣꯞꯄ ꯃꯍꯥꯎ ꯀꯩꯅꯣ ꯍꯥꯏ ꯁꯥꯒꯨꯝꯕ ꯀꯩꯒꯨꯝꯕ ꯁꯨꯝ ꯆꯥꯒꯤꯕꯅꯤꯅ ꯑꯗꯨꯒꯨꯝꯕꯗꯨ ꯌꯦꯡꯖꯜꯂꯨꯗꯕ ꯑꯗꯩ ꯊꯣꯡꯕꯖꯨ ꯇꯟꯕꯅꯤꯅ ꯀꯩꯁꯨ ꯑꯩꯅ ꯑꯗꯨꯗ ꯃꯥꯏꯄꯨꯅꯔꯒ ꯑꯩ ꯇꯧꯔꯛꯑꯒꯦ ꯈꯣꯠꯂꯒꯦ ꯑꯗꯨꯖꯨ ꯀꯩꯁꯨ ꯁꯨꯝ ꯇꯧꯗꯕꯗꯣꯀꯣ ꯑꯗꯨꯅ ꯑꯗꯨꯝ ꯇꯪꯁꯨ ꯇꯪꯉꯨꯗ꯭ꯔꯦ ꯊꯣꯡꯁꯨ ꯊꯣꯡꯉꯨꯗ꯭ꯔꯦ ꯑꯗꯨꯅꯤ ꯑꯗꯨꯒ ꯑꯗꯨꯅ ꯃꯍꯥꯎꯗꯨꯁꯨ ꯈꯪꯗꯦ ꯑꯗꯨꯒꯤ ꯌꯥꯝ ꯀꯟꯅ ꯎꯝ ꯇꯪꯅꯤꯡꯕ ꯈꯣꯠꯄꯕꯨꯗꯤ ꯐꯥꯎꯗꯦ ꯅꯪꯅ ꯍꯥꯏꯔ ꯀꯥꯟꯗꯨꯗ ꯑꯣ ꯇꯧꯕꯨꯗꯤ ꯇꯧꯅꯤꯡꯉꯤ ꯁꯤ ꯃꯤ ꯑꯗꯨꯝ ꯇꯧꯅꯕꯅꯦ ꯈꯪꯉꯦ ꯈꯣꯠꯂꯦ ꯍꯥꯏꯕꯗꯨꯒꯤ ꯋꯥꯅꯤꯗ ꯑꯗꯨ ꯏꯁꯥꯅ ꯑꯣꯏꯅ ꯊꯑꯣꯏꯅ ꯑꯗꯨꯃꯥꯏꯅ ꯑꯥ ꯊꯣꯡꯕ ꯈꯣꯠꯄꯗꯣ ꯇꯧꯗ꯭ꯔꯕꯃꯤꯅ ꯆꯥꯕ ꯈꯣꯠꯄꯗꯨꯁꯨ ꯀꯩꯁꯨ ꯀꯟꯅ ꯇꯧꯗ꯭ꯔꯦꯕꯀꯣ ꯑꯗꯨ ꯍꯥꯏꯔꯒ ꯅꯪꯅ ꯉꯧꯕ ꯍꯥꯏꯗꯣ ꯉꯧꯕꯗꯨꯕꯨꯗꯤ ꯑꯗꯨꯝ ꯍꯥꯎꯗꯧ ꯃꯥꯜꯂꯦ ꯍꯥꯏꯕꯗꯤ ꯑꯩꯁꯦ ꯑꯈꯥ ꯉꯧꯕꯒꯨꯝꯕꯁꯦ ꯌꯥꯝ ꯄꯥꯝꯃꯦꯕꯀꯣ ꯍꯥꯏꯕꯗꯤ ꯑꯗꯨꯝ ꯈꯪꯗꯦ ꯑꯈꯥ ꯉꯧꯕꯁꯦ ꯑꯗꯨꯝ ꯅꯨꯡꯇꯤꯒꯤ ꯉꯧꯕꯗ ꯑꯗꯨꯝ ꯍꯦꯛ ꯍꯥꯎꯕꯗꯣ ꯑꯗꯨꯃꯥꯏꯅ ꯑꯣꯏꯌꯦ ꯕꯀꯣ ꯑꯗꯨꯅ ꯑꯗꯨꯝ ꯄꯥꯝꯖꯩꯌꯦ ꯑꯈꯥ ꯉꯧꯕ ꯀꯩꯀꯥꯁꯤꯗꯤ ꯑꯗꯨꯒ ꯑꯥ ꯑꯗꯨꯝ ꯃꯀꯣꯛ ꯀꯩꯀꯥꯗꯨꯗꯤ ꯊꯣꯏꯅ ꯃꯍꯥ ꯂꯧꯁꯤꯜꯂꯨꯗ꯭ꯔꯦ ꯍꯥꯏꯕꯗꯤ ꯃꯍꯥꯎꯗꯣ ꯀꯩꯁꯨ ꯌꯥꯝ ꯀꯟꯅ ꯀꯅꯣ ꯈꯟꯖꯟꯂꯨꯗꯕꯗꯣꯀꯣ ꯑꯗꯨꯝ ꯃꯍꯥꯎ ꯑꯥ ꯃꯁꯥ ꯀꯩꯀꯥ ꯁꯨꯝ ꯆꯥꯒꯤꯕꯅꯤꯅ ꯑꯗꯨꯃꯥꯏꯅ ꯇꯧꯋꯦ
ꯍꯣꯏ ꯉꯥꯏꯈꯣꯀꯣ ꯑꯩ ꯁꯨꯟꯗ ꯀꯧꯔꯛꯑꯦ ꯕꯤ ꯄꯤ ꯑꯝꯇ ꯑꯣꯜꯂꯨꯒꯦ ꯁꯨꯝꯗ ꯑꯅꯥꯕ ꯌꯥꯎꯕ ꯃꯥꯜꯂꯦꯕꯀꯣ ꯑꯗꯨ ꯌꯦꯟꯒ ꯆꯥꯏꯔ
ꯑꯥ ꯕꯤ ꯄꯤ ꯑꯣꯜꯂꯨꯒꯦ ꯍꯥꯏꯔꯣ ꯅꯪꯒꯤ ꯑꯣ ꯑꯩ ꯀꯩꯅꯣ ꯇꯧꯗꯤꯌꯦ ꯍꯣꯏ ꯕꯤ ꯄꯤꯕꯨꯗꯤ ꯑꯣꯜꯂꯣ ꯉꯥꯍꯥꯛ ꯆꯠ ꯍꯣꯏ ꯑꯣꯟꯊꯣꯛꯎꯔꯣ ꯑꯗꯨꯕꯨꯗꯤ ꯀꯗꯥꯏꯗꯅꯣ ꯑꯣꯜꯂꯨꯗꯨꯏꯁꯤꯅ ꯑꯥ ꯃꯃꯥꯡꯂꯣꯝꯗ ꯑꯣꯏꯗꯣꯏꯔꯣ ꯅꯠꯇ꯭ꯔꯒ ꯅꯣꯏ ꯊꯪꯅꯕꯒꯤ ꯀꯅꯣꯗꯨꯗ ꯑꯣꯏꯗꯣꯏꯔꯣ
ꯌꯨꯝꯗꯅꯤꯗ ꯌꯨꯝꯗ ꯑꯗꯨꯝ ꯑꯣꯟꯗꯣꯏꯅꯤꯗ
ꯑꯣ ꯑꯗꯨ ꯑꯣꯏꯔꯒꯕꯨꯗꯤ ꯍꯣꯏ ꯌꯥꯝꯕꯨꯗꯤ ꯀꯩꯅꯣ ꯇꯧ ꯌꯥꯝ ꯂꯥꯞꯅ ꯆꯠꯇꯧꯕ ꯅꯠꯇ꯭ꯔꯕꯨꯗꯤ ꯐꯠ ꯑꯣꯟꯊꯣꯛꯎꯔꯕꯨꯗꯤ ꯌꯥꯕꯨꯗꯤ ꯌꯥꯕꯖ ꯑꯗꯨ ꯀꯅꯥꯅꯣ ꯑꯣꯜꯂꯨꯗꯣꯏꯁꯤꯅ ꯅꯣꯏ ꯀꯀꯥꯔꯣ ꯅꯤꯅꯦꯔꯣ ꯀꯩꯅꯣ ꯃꯁꯥ ꯉꯝꯗꯕꯩꯔꯕ
ꯈꯣꯏ ꯃꯥꯒꯤ ꯃꯥꯜꯂꯦ ꯑꯈꯣꯏ ꯃꯥꯅ ꯍꯥꯏꯔꯛꯄꯅꯤꯅꯦ
ꯑꯣ ꯍꯣ ꯍꯣ ꯑꯗꯨꯕꯨꯗꯤ ꯆꯠꯊꯣꯛ ꯑꯣꯟꯊꯣꯛꯎꯕꯅꯕꯨꯗꯤ ꯐꯔꯕꯨꯗꯤ ꯐꯔꯕꯅꯦ ꯍꯥꯏꯕꯗꯤ ꯃꯀꯣꯛ ꯉꯥꯎꯕ ꯈꯣꯠꯄ ꯇꯧꯔꯝꯕꯁꯨ ꯌꯥꯏꯕꯀꯣ ꯑꯗꯨ ꯅꯣꯏꯒꯤ ꯑꯣꯟꯅꯉꯥꯏꯗꯨꯗꯤ ꯂꯩꯕ꯭ꯔꯣ ꯀꯃꯥꯏ ꯇꯧꯒꯦ
ꯑꯧ ꯂꯩꯌꯦ ꯑꯈꯣꯏ ꯀꯥꯍꯣꯏ ꯂꯩꯌꯦ ꯃꯣꯏꯗꯩ ꯂꯧꯔ ꯑꯣꯟꯗꯣꯏꯅꯦꯕꯀꯣ
ꯑꯣ ꯑꯗꯨꯗꯤ ꯅꯅꯥꯎ ꯄꯥꯗ ꯂꯧꯍꯜꯂꯨꯔꯣ ꯑꯗꯣ ꯍꯥꯟꯅ ꯑꯗꯨꯒ ꯑꯣꯜꯂꯣ ꯑꯗꯨꯅ ꯐꯔꯣꯏꯗ꯭ꯔꯣ
ꯍꯣꯏ ꯅꯪꯁꯨ ꯀꯩ ꯀꯩꯅꯣ ꯉꯁꯤꯒꯤ ꯆꯥꯕ ꯌꯥꯕ ꯆꯥꯊꯣꯛꯑꯣ ꯑꯗꯒꯤ ꯄꯨꯡꯁꯨ ꯇꯥꯖꯤꯜꯂꯛꯑꯦꯕꯀꯣ ꯑꯗꯨꯝ ꯇꯧꯕ ꯌꯥꯕ ꯇꯧꯔ ꯑꯩꯁꯨ ꯑꯈꯣꯏꯃꯥ ꯉꯁꯥꯏ ꯃꯁꯥ ꯉꯝꯗꯦꯅ ꯍꯥꯏꯍꯧꯕꯅꯦꯕꯀꯣ ꯑꯗꯨꯝ ꯍꯥꯏꯐꯦꯠ ꯌꯦꯡꯕꯤꯔꯨ ꯃꯥꯒꯤ ꯑꯣꯏꯔꯝꯗꯧ ꯃꯥꯜꯂꯦꯕ ꯑꯣꯜꯂꯨꯗꯣꯏꯗꯣ ꯃꯈꯥꯖꯨ ꯀꯨꯝꯃꯨꯗ꯭ꯔꯦ ꯆꯥꯛ ꯊꯣꯡꯉꯝꯕꯗꯩ ꯀꯥꯔꯛꯄꯗꯩꯀꯣ
ꯑꯣ ꯍꯣꯏ ꯍꯣꯏ ꯁꯦꯁꯦ ꯑꯗꯨꯗꯤ ꯑꯅꯥ ꯑ ꯌꯥꯎꯔꯝꯃꯤꯅ ꯑꯥ
ꯊꯝꯃꯣ ꯊꯝꯃꯣ ꯐꯖꯟ ꯂꯩꯔꯣꯀꯣ ꯑꯗꯨꯗꯤ
ꯑꯣ ꯐꯔꯦ ꯐꯔꯦ ꯀꯣꯟꯅ ꯑꯃꯨꯛ ꯑꯃꯨꯛ ꯐꯥꯎꯅꯔꯁꯤ